ꯑꯣ
ꯍꯜꯂꯣ
ꯑꯣ ꯆꯥꯔꯕꯣ
ꯆꯥꯛ ꯆꯥꯔꯦ
ꯀꯩ ꯍꯤꯟꯖꯥꯡ ꯑꯩꯗꯤ ꯆꯥꯛ ꯇꯣꯛꯂꯦ ꯀꯩ ꯏꯟꯖꯥꯡ ꯆꯥꯔꯒꯦ ꯅꯣꯏꯗꯤ
ꯑ ꯉꯁꯤꯁꯦ ꯎꯁꯣꯏ ꯆꯥꯔꯦ
ꯍꯥꯎꯕꯅꯤꯅꯦꯍꯦ ꯎꯁꯣꯏꯗꯤ
ꯎꯁꯣꯏ ꯃꯇꯝꯅꯤꯅ ꯍꯧꯖꯤꯛꯇꯤ ꯍꯥꯎꯕꯅꯦ ꯎꯁꯣꯏ ꯎꯁꯣꯏꯖꯨ ꯃꯈꯟ ꯃꯈꯟ ꯂꯩ ꯀꯔꯝꯕ ꯎꯁꯣꯏꯅꯣ
ꯀꯩꯗꯨ ꯎꯁꯣꯏ ꯄꯤꯛꯄꯗꯣ
ꯑꯣ ꯑꯣ ꯑꯣ ꯈꯪꯉꯦ ꯈꯪꯉꯦ ꯀꯩꯗꯧꯔꯥ ꯂꯩꯕꯅꯣ ꯍꯧꯖꯤꯛꯇꯤ
ꯆꯥꯛ ꯆꯥꯕ ꯂꯣꯏꯔꯒ ꯁꯨꯝ ꯂꯩ ꯇꯨꯝꯅꯤꯡꯉꯥꯏꯁꯨ ꯈꯔ ꯉꯟꯕꯒꯤꯀꯣ
ꯍꯣꯏ ꯉꯜꯂꯦ ꯍꯧꯖꯤꯛꯀꯥꯟꯗꯤ ꯅꯣꯏꯗꯤ ꯅꯨꯡꯉꯥꯏꯅꯔꯤ ꯅꯨꯡꯉꯥꯏꯅꯔꯤꯔꯣ ꯀꯃꯥꯏꯟ ꯇꯧꯔꯤꯒꯦ
ꯅꯨꯡꯉꯥꯏꯔꯦ ꯍꯣꯏ ꯅꯨꯡꯉꯥꯏꯔꯦ ꯍꯥꯏꯕ ꯇꯥꯔꯦ ꯍꯣꯏ ꯍꯧꯖꯤꯛꯀꯥꯟꯗꯤ ꯑꯅꯥ ꯑꯌꯦꯛꯁꯨ ꯌꯥꯎꯗꯦ ꯑꯗꯨꯝ
ꯎꯝ
ꯅꯨꯡꯉꯥꯏꯅ ꯂꯩꯔꯦ ꯍꯥꯏꯕ ꯇꯥꯔꯦ ꯀꯔꯤ ꯃꯊꯦꯟ ꯆꯥꯔꯦ ꯉꯁꯤꯗꯤ
ꯑꯩꯈꯣꯏꯁꯦ ꯃꯩꯔꯦꯟ ꯃꯩꯔꯦꯟ ꯑꯃꯨꯟꯕ ꯅꯠꯇꯕ ꯑꯃ ꯈꯔ ꯄꯤꯛꯄꯗꯣ ꯎꯝ ꯑꯗꯨ ꯍꯣꯏ ꯑꯗꯨꯒ ꯆꯥꯏ
ꯌꯨꯝꯗ ꯑꯗꯨꯝ ꯂꯩꯕ꯭ꯔꯥ ꯍꯟꯗꯛꯇꯤ꯫
ꯎꯝ ꯌꯨꯝꯗ ꯑꯗꯨꯨꯝ ꯂꯩꯌꯦ ꯎꯝ ꯃ꯭ꯔ ꯃ꯭ꯔꯛꯇ ꯂꯧ ꯒꯨꯝꯕ ꯆꯠꯂꯦ ꯑꯗꯨ ꯆꯠꯇ꯭ꯔꯗꯤ ꯌꯨꯝꯗ ꯑꯗꯨꯝ ꯂꯩꯌꯦ꯫ ꯀꯩꯁꯨ ꯇꯧꯗꯦ꯫
ꯀꯔꯤ ꯀ꯭ꯔꯤ ꯂꯧ ꯇꯧꯕ꯭ꯔꯥ ꯐꯧꯒꯤꯔꯥ꯫
ꯎꯝ ꯍꯝ ꯇꯧꯗꯦ ꯑꯩꯈꯣꯏꯗꯦ ꯀꯩꯅꯣ ꯆꯤꯡꯒꯤ ꯇꯧꯋꯦ ꯑꯗꯣ ꯌꯥꯝ ꯆꯥꯎꯕ ꯅꯠꯇꯦꯗ ꯆꯨꯔꯥꯛꯒꯨꯝꯕ ꯊꯥꯔꯒ ꯃꯆꯥ ꯇꯧꯕꯅꯤꯗ꯫ ꯑꯩꯅ ꯂꯧ ꯆꯠꯄ ꯍꯥꯏꯕꯕꯨ ꯑꯗꯨꯒꯨꯝꯕꯗꯤ ꯄꯥꯛꯆꯠꯇꯦ ꯃꯔꯛ ꯃꯔꯛꯇ꯫ ꯎꯝ ꯎꯁꯣꯏ ꯑꯆꯧꯕ ꯑꯃ ꯂꯩꯗꯅ꯫ ꯌꯣꯟ ꯀꯩꯅꯣ ꯇꯧꯕꯗꯣ
ꯁꯣꯏꯕꯨꯝ ꯁꯦꯝꯕꯗꯨꯔ
ꯁꯤꯕꯨꯝ ꯁꯦꯝꯕ ꯅꯠꯇꯕ ꯑꯃ ꯂꯩꯌꯦ꯫
ꯑꯣ
ꯃꯄꯪ ꯆꯥꯎꯔꯒ ꯑ ꯑ
ꯌꯣꯟ ꯀꯩꯅꯣ ꯇꯧꯕꯗꯣ ꯑꯁꯤ ꯍꯧꯖꯤꯛ ꯃꯆꯥ ꯅꯣꯏꯅ ꯆꯥꯏ ꯍꯥꯏꯅ
ꯎꯝ
ꯑꯗꯨ ꯍꯧꯗ꯭ꯔꯤꯀꯥꯟꯗ ꯑꯃ ꯍꯧꯕ ꯂꯩꯌꯦ
ꯑꯣ ꯑꯣ ꯈꯪꯉꯦ ꯈꯪꯉꯦ ꯈꯔ ꯊꯨꯝꯕꯗꯨꯀꯣ꯫
ꯎꯝ ꯎꯝ ꯎꯝ
ꯍꯣꯏ ꯍꯣꯏ
ꯑꯗꯣ ꯂꯧꯗ ꯆꯨꯖꯥꯛ ꯂꯧꯕꯒꯨꯝꯕ ꯌꯥꯝ ꯇꯣꯏꯅ ꯆꯠꯄ ꯅꯠꯇꯦꯗ ꯑꯩꯗꯤ꯫ ꯃꯔꯛ ꯃꯔꯛꯇ ꯈꯇꯪ꯫ ꯎꯝ ꯅꯣꯡ ꯆꯨꯕ꯭ꯔꯣ?
ꯅꯣꯡ ꯍꯧꯖꯤꯛꯇꯤ ꯆꯨꯗꯦ꯫
ꯉꯁꯥꯏ ꯆꯨꯔꯝꯕ꯭ꯔꯣ ꯉꯁꯤ ꯉꯁꯤ ꯅꯨꯃꯤꯠ ꯀꯩꯗꯧ ꯀꯃꯥꯏꯟ ꯇꯧꯒꯦ ꯅꯣꯏꯔꯣꯝꯗꯗꯤ꯫
ꯉꯁꯤꯒꯤ ꯅꯨꯃꯤꯠꯁꯦ ꯑꯗꯨꯝ ꯐꯩꯗꯥ꯫ ꯌꯥꯝꯅ ꯊꯤꯕꯗꯤ ꯅꯠꯇꯦ ꯉꯁꯥꯏꯗꯤ ꯈꯖꯤꯛꯇꯪꯗꯤ ꯅꯣꯡꯗꯤ ꯆꯨꯔꯦ꯫
ꯑꯣ ꯅꯨꯡꯁꯥ ꯅꯨꯡꯁꯥ ꯊꯣꯛꯄ꯭ꯔꯣ ꯑꯃꯨꯛꯀꯥ꯫
ꯍꯥꯥ
ꯑꯃꯨꯛ ꯅꯨꯡꯁꯥ ꯊꯣꯛꯄ꯭ꯔꯕ꯫
ꯅꯨꯡꯁꯥꯗꯤ ꯊꯣꯛꯇ꯭ꯔꯤꯗ ꯉꯁꯤꯗꯤ ꯚꯥ
ꯑꯣ ꯈꯣꯏꯖꯨ ꯉꯁꯤꯗꯤ ꯑꯩꯈꯣꯏꯗꯤ ꯅꯨꯃꯤꯠ ꯆꯨꯞꯄ ꯅꯣꯡ ꯆꯨꯔꯦꯝꯕꯒ ꯈꯤꯇꯪꯗꯤ ꯂꯦꯞꯄꯦ ꯑꯗꯣ ꯌꯥꯝ ꯀꯟꯅꯗꯤ ꯆꯨꯕ ꯅꯠꯇꯕ ꯑꯗꯨ ꯈꯔ ꯈꯔ ꯑꯗꯨꯝ ꯆꯨꯔ ꯂꯩꯌꯦꯕ꯫ ꯑꯗꯣ ꯆꯠꯊꯣꯛꯄꯁꯨ ꯌꯥꯗꯕ ꯑꯝ ꯎꯝ ꯃꯩꯗꯤ ꯑꯗꯨꯝ ꯂꯥꯛꯑꯦ ꯅꯍꯥꯟꯗꯤ ꯃꯩꯗꯨ ꯌꯥꯝ ꯏꯔꯤꯒꯨꯂꯔ ꯑꯣꯏꯔꯝꯕꯅꯦ ꯑꯃꯨꯛ ꯃꯨꯠꯂ ꯑꯃꯨꯛ ꯂꯥꯛꯄ ꯑꯗꯨꯝ ꯇꯧꯕꯅꯦ ꯑꯗꯨ ꯉꯁꯤꯗꯤ ꯐꯖꯅ ꯂꯥꯛꯑꯦ ꯑꯗꯣ ꯍꯧꯖꯤꯛꯇꯤ ꯆꯤꯡꯗꯗꯤ ꯑꯩꯈꯣꯏꯔꯣꯝꯗꯗꯤ ꯅꯣꯏꯁꯨ ꯈꯪꯉꯤꯗꯨꯅꯤ ꯑꯗꯨꯝ ꯅꯣꯡ ꯇꯥꯕ ꯅꯨꯡꯁꯤꯠ ꯂꯥꯛꯄ ꯍꯥꯏꯗꯤ ꯅꯨꯃꯤꯠ ꯑꯃ ꯅꯤ ꯃꯩ ꯃꯨꯠꯄ ꯑꯁꯤꯗꯤ ꯆꯤꯡꯒꯤ ꯍꯧꯅ ꯁꯥ ꯁꯥꯅꯤꯅꯥ
ꯍꯣꯏ ꯍꯣꯏ
ꯎꯄꯥꯏ ꯂꯩꯇꯦꯗ
ꯂꯝꯄꯥꯛꯁꯤꯡꯅ ꯂꯩꯕꯁꯤꯅ ꯈꯔ ꯅꯨꯡꯉꯥꯏꯕ ꯋꯥꯅꯤ ꯍꯧꯖꯤꯛꯇꯤ ꯆꯥꯇꯣꯛꯔꯕꯅꯤꯅ ꯇꯨꯝꯅꯤꯡꯉꯥꯏ ꯈꯇꯪ ꯋꯥꯠꯂꯦ ꯋꯥꯏꯔꯦꯅꯦ ꯍꯥ
ꯍꯣꯏ ꯅꯣꯏꯗꯤ ꯕꯣꯜ ꯌꯦꯡꯗ꯭ꯔꯣ
ꯑꯩꯔꯣ ꯌꯦꯡꯗꯦ
ꯑꯩꯁꯨ ꯌꯦꯡꯗꯦ ꯑꯩꯒꯤ
ꯌꯥꯝ ꯉꯟꯅ ꯇꯨꯝꯃꯦ ꯑꯩꯗꯣ ꯄꯨꯡ ꯇꯔꯦꯠ ꯍꯦꯟꯕꯗꯒꯤ ꯇꯨꯝꯈ꯭ꯔꯦ ꯐꯣꯟꯁꯨ ꯁꯥꯅꯥ ꯐꯣꯟꯁꯨ ꯑꯩꯗꯨ ꯄꯥꯏꯗꯦ ꯑꯗꯨꯒ ꯑꯁ ꯍꯧꯒꯠꯄ ꯀꯥꯟꯗ ꯏꯁꯇꯦꯇꯁꯇꯤ ꯂꯣꯏꯔꯦ ꯕꯣꯜꯒꯤ ꯏꯁꯇꯦꯇꯁ ꯏꯁꯇꯦꯇꯁ ꯑꯩꯗꯤ ꯍꯥꯟꯅ ꯍꯧꯕꯗꯒꯤ ꯍꯦꯛꯇ ꯍꯧꯕ ꯍꯦꯛ ꯍꯧꯕꯗꯒꯤ ꯀꯩꯁꯨ ꯌꯦꯡꯗꯦꯗ ꯕꯣꯜ ꯌꯥꯝ ꯏꯟꯇꯔꯦꯁ ꯑꯣꯏꯗꯦꯗꯤ ꯅꯨꯡꯗꯥꯡ ꯊꯦꯡ ꯊꯦꯡꯕ ꯅꯪꯗꯣ ꯁꯥꯟꯅꯕꯅꯤꯅ ꯑꯩꯈꯣꯏ ꯇꯨꯝꯕꯗꯨ ꯐꯪꯉꯣꯏꯗꯕꯒꯤꯀꯣ ꯑꯣꯏꯅ ꯇꯨꯝꯅꯤꯡꯕꯒꯤ ꯑꯗꯨꯝ ꯇꯨꯝꯃꯦ ꯑꯩꯗꯤ ꯀꯗꯥꯏꯗꯒꯤ ꯃꯣꯏꯅ ꯁꯥꯟꯅꯕꯗꯣ ꯕꯔꯣ ꯇꯦꯔꯣꯗ ꯁꯥꯟꯅꯔꯒ ꯀꯅꯥꯅ ꯑꯗꯨ ꯌꯦꯡ ꯂꯩꯒꯅꯤ ꯎꯝ ꯑꯌꯨꯛꯇꯁꯨ ꯑꯃꯨꯛ ꯍꯧꯒꯠꯄ ꯉꯝꯃꯣꯏ
ꯎꯝ ꯑꯈꯣꯏꯗꯤ ꯅꯨꯄꯤ ꯑꯣꯏꯕꯅꯤꯅ ꯌꯨꯝꯒꯤ ꯊꯕꯛ ꯌꯥꯝ ꯕꯅꯤꯅ ꯉꯟꯅ ꯇꯨꯝꯗ꯭ꯔꯗꯤ ꯌꯥꯗꯦ ꯅꯨꯄꯥ ꯍꯣꯏꯗꯤ ꯅꯨꯄꯤꯒꯨꯝꯅ ꯑꯣꯏꯗꯕꯅꯤꯅ ꯍꯣꯏ
ꯎꯝ
ꯑꯌꯥꯝꯕ ꯌꯨꯝꯒꯤ ꯊꯕꯛꯇꯤ ꯑꯩꯈꯣꯏ ꯅꯨꯄꯤꯅ ꯑꯣꯏꯔꯦꯕ
ꯎꯝ ꯆꯥꯛ ꯆꯥꯊꯣꯛꯇ ꯍꯩꯀ꯭ꯔꯨ ꯆꯥꯕꯁꯤꯗꯤ ꯈꯨꯅꯨꯡꯉꯥꯏ ꯑꯃ
ꯍꯦꯍꯦꯍꯦ ꯍꯥꯎꯕꯅꯤ
ꯍꯩꯀ꯭ꯔꯨ ꯄꯥꯝꯕꯤ ꯃꯅꯥꯛꯇ ꯆꯥꯔ ꯂꯩꯕꯅꯦ ꯗꯦꯁꯀꯤ ꯍꯩ
ꯁꯣꯝꯗꯁꯨ ꯍꯩꯒ꯭ꯔꯨ ꯌꯥꯝꯕ ꯃꯥꯜꯂꯤꯀꯣ
ꯑꯥ ꯍꯥꯀꯨꯝꯗꯨ ꯍꯩꯀ꯭ꯔꯨ ꯈꯨꯠ ꯌꯥꯝ ꯍꯥꯏꯒꯅꯨ ꯍꯥꯟꯅ ꯎꯝ ꯆꯍꯤ ꯑꯃ ꯑꯃꯗ ꯄꯥꯟꯗꯕꯁꯤꯡꯁꯨ ꯂꯣꯏ ꯄꯥꯜꯂꯦ ꯍꯥꯀꯨꯝꯗꯤ ꯍꯩꯀ꯭ꯔꯨ ꯌꯥꯝꯃꯦ ꯑꯃꯥ ꯌꯥꯝꯃꯟꯕꯒꯤ ꯇꯦꯛꯄꯁꯨ ꯌꯥꯎꯈ꯭ꯔꯕꯅꯦ
ꯎꯝ ꯐꯩꯌꯦꯅꯦ ꯑꯗꯨꯗꯤ ꯑꯗꯨꯗꯤ ꯍꯩꯁꯦ ꯆꯥꯅꯤꯡꯉꯥꯏꯗꯤ ꯋꯥꯠꯇ꯭ꯔꯦꯅꯦꯀꯣ
ꯋꯥꯠꯇꯦ ꯍꯩꯗꯤ ꯃꯔꯥꯡ ꯀꯥꯏꯅ ꯂꯩꯌꯦ ꯍꯧꯖꯤꯛꯇꯤ ꯅꯥꯁꯄꯇꯤ ꯂꯩꯔꯦ ꯍꯩ
ꯃꯇꯝ ꯃꯇꯝꯒꯤꯀꯣ ꯗꯨꯝ ꯆꯥꯕ ꯐꯪꯕꯁꯤ ꯐꯕꯅꯤ
ꯑꯩꯗꯤ ꯍꯩ ꯍꯩ ꯍꯩ ꯃꯈꯩꯅ ꯍꯩꯀ꯭ꯔꯨꯅ ꯈ꯭ꯋꯥꯏ ꯄꯥꯝꯃꯦ ꯍꯥꯏꯗꯤꯒꯣꯟ ꯆꯥꯕ ꯂꯣꯏꯔꯀꯥꯟꯗ ꯏꯁꯤꯡ ꯊꯛꯄꯗꯣ ꯍꯥꯎꯋꯦꯕ ꯑꯗꯨ ꯑꯩꯒꯤ
ꯈꯔꯅ ꯍꯥꯏꯗꯣ ꯍꯩꯒ꯭ꯔꯨ ꯆꯥꯔꯒ ꯏꯁꯤꯡ ꯊꯛꯄ ꯍꯥꯎꯋꯤ ꯍꯥꯏꯗꯨꯅꯦ
ꯑꯣ ꯑꯗꯨꯒꯤ ꯑꯩꯗꯤ ꯑꯗꯨꯝ ꯆꯥꯏꯌꯦ ꯀꯩꯅꯣꯁꯨ ꯇꯧꯋꯦꯕ ꯑꯩꯈꯣꯏ ꯎꯝ ꯎꯝ ꯑꯩꯗꯤ ꯍꯛꯆꯥꯡ ꯅꯥꯔꯒꯨꯝꯕ ꯆꯥꯛ ꯆꯥꯅꯤꯡꯗꯕ ꯈꯣꯠꯄ ꯃꯇꯝꯗꯁꯨ ꯁꯤ ꯆꯥꯏꯌꯦꯕ ꯁꯤ ꯆꯥꯔ ꯑꯗꯨꯝ ꯀꯩꯅꯣ ꯇꯧꯋꯦ ꯑꯗꯨꯝ ꯐ꯭ꯔꯤꯁ ꯑꯣꯏ ꯍꯟꯕ ꯑꯗꯨꯝ ꯇꯧꯋꯦꯕ ꯑꯩ
ꯎꯝ
ꯊꯨꯝꯕꯒꯨꯝꯕꯗꯤ ꯌꯥꯝ ꯄꯥꯝꯗꯦ ꯍꯩꯒꯤꯗꯤ ꯑꯆꯥꯄꯣꯠꯇꯗꯤ ꯄꯥꯝꯃꯦ ꯑꯗꯣ ꯍꯩꯒꯤꯗꯤ ꯌꯥꯝ ꯄꯥꯝꯗꯦ
ꯎꯝ
ꯌꯥꯝ ꯁꯤꯟꯕꯁꯨ ꯄꯥꯝꯗꯦ ꯑꯗꯣ ꯁꯤꯁꯤ ꯍꯩꯀ꯭ꯔꯨꯅ ꯆꯞ ꯆꯥꯏ
ꯍꯩꯀ꯭ꯔꯨꯗꯨꯗꯤ ꯑꯥ ꯃꯁꯤꯡ ꯌꯥꯝꯈ꯭ꯔꯦꯕꯀꯣ ꯈꯥꯕꯁꯨ ꯌꯥꯎꯋꯦ ꯊꯨꯝꯕꯁꯨ ꯌꯥꯎꯋꯦꯀꯣ ꯢꯁꯤꯡꯁꯨꯅ ꯌꯥꯎꯕꯅꯤꯅ ꯍꯛꯆꯥꯡꯁꯨ ꯐꯪꯉꯦ ꯎꯝ
ꯅꯪ ꯀꯩꯅꯣꯗꯣ ꯎꯁꯣꯏ ꯍꯤꯟꯖꯥꯡ ꯆꯥꯕꯗꯣ ꯅꯣꯏ ꯂꯩꯔ ꯆꯥꯕ꯭ꯔꯣ
ꯑꯥꯢ ꯂꯩꯕ ꯅꯠꯇꯦꯍꯦ ꯉꯁꯥꯏ ꯑꯩ ꯂꯧꯕ ꯆꯠꯄꯅꯦ
ꯑꯣ ꯑꯣ ꯂꯧꯗ
ꯌꯥꯝ ꯂꯩꯌꯦ
ꯑꯣ
ꯂꯧꯗꯗꯤ ꯅꯠꯇꯕ ꯑꯩꯈꯣꯏꯒꯤ ꯖꯒꯥꯗꯀꯣ
ꯍꯣꯏ ꯂꯩꯌꯦ ꯂꯩ ꯑꯗꯣ ꯁꯤꯁꯦ ꯑꯩꯅ ꯊꯟꯕꯗ ꯑꯁ ꯆꯦꯡꯒꯨꯝꯕ ꯀꯥꯛꯐꯩꯒꯨꯝꯕ ꯌꯥꯝꯕꯒꯤ ꯑꯣꯏꯅ ꯇꯟꯕ
ꯑꯥ ꯍꯣꯏ ꯍꯧꯖꯤꯛꯀꯥꯟꯗꯤ ꯅꯣꯡ ꯆꯨꯕ ꯃꯇꯝ ꯑꯣꯏꯕꯅꯤꯅꯀꯣ
ꯎꯝ ꯑꯩꯁꯨ ꯅꯍꯥꯟꯗꯨ ꯂꯧꯕ ꯆꯠ ꯂꯦꯕ ꯌꯣꯟꯅꯤꯡꯉꯥꯏ ꯑꯩꯅ ꯂꯧꯕ ꯆꯠꯄ
ꯑꯣ
ꯑꯁ ꯋꯥꯏꯌꯦ ꯁꯤ ꯄꯨꯁꯦ ꯈꯣꯛꯔꯒ ꯄꯨꯔꯗꯤ ꯌꯥꯝ ꯋꯥꯕ ꯑꯣꯏꯗꯦ ꯈꯣꯛꯇꯕꯤꯗ ꯑꯥꯗ ꯊꯥꯅꯤꯡꯉꯥꯏꯅꯤꯅꯀꯣ
ꯂꯨꯝꯔꯝꯒꯅꯤꯌꯦ ꯑꯗꯨ ꯑꯣꯏꯔꯗꯤꯀꯣ ꯀꯣꯛꯇ꯭ꯔꯗꯤ ꯎꯝ
ꯀꯩꯅꯣ ꯆꯥꯝꯃꯥꯔꯣꯝ ꯄꯨꯕꯅꯦꯕ ꯑꯗꯨꯒꯀꯣ ꯐꯝꯕꯁꯨ ꯉꯝꯗ꯭ꯔꯦ ꯂꯦꯞ ꯁꯨ ꯉꯝꯗ꯭ꯔꯦ ꯀꯣꯛ ꯉꯥꯎꯔꯦ ꯂꯨꯝꯃꯟꯕ ꯑꯗꯨ ꯄꯨꯕꯤꯕꯒꯤ ꯑꯩꯗꯣ ꯑꯁ ꯕꯦꯔꯥꯅꯦ ꯌꯥꯝ ꯂꯨꯝꯃꯦ ꯋꯥꯢꯌꯦ ꯌꯥꯝ ꯂꯩꯈ꯭ꯔꯦꯗ ꯍꯧꯖꯤꯛꯇꯤ ꯆꯥꯕꯨ ꯆꯥꯅꯤꯡꯉꯛ ꯌꯥꯝꯃꯜꯂꯗꯤ ꯆꯥꯅꯤꯡꯗꯦ ꯎꯝ ꯍꯦꯛ ꯍꯧꯕ ꯀꯥꯟꯗꯨꯗꯣ ꯌꯥꯝ ꯍꯥꯎꯋꯦ
ꯃꯍꯥꯎꯁꯨ ꯍꯦꯟꯕꯒꯨꯝ ꯇꯧꯋꯦꯕꯀꯣ
ꯍꯣꯏ ꯇꯥꯡꯅ ꯐꯪꯕꯅꯤꯅ ꯀꯛꯇꯕꯤꯗ ꯑꯣꯛꯁꯥꯒ ꯄꯨꯜꯂꯞ ꯄꯨꯜꯂꯞ ꯊꯣꯡꯕꯗꯨꯗꯤ ꯏꯁ
ꯑꯣ ꯍꯥꯎꯒꯅꯤ
ꯉꯁꯤꯒꯤ ꯀꯥꯏ ꯆꯠꯄ꯭ꯔꯣ ꯌꯨꯝ ꯂꯩꯕꯣ
ꯉꯁꯤꯗꯤ ꯑꯍꯣꯏ ꯑꯗꯨꯝ ꯂꯩꯌꯦ ꯂꯧ ꯂꯣꯏꯔꯕꯅꯤꯅꯀꯣ
ꯍꯣꯏ ꯑꯣ ꯅꯣꯏ ꯇꯝꯄꯥꯛ ꯂꯧꯗꯣ ꯇꯧꯕ꯭ꯔꯣ
ꯍꯣꯏ ꯇꯧꯋꯦ ꯍꯣꯏ
ꯐꯧꯁꯤꯡꯗꯣ ꯌꯥꯝ ꯆꯥꯎꯕꯗꯣ
ꯌꯥꯝ ꯆꯥꯎꯗꯦꯗ ꯆꯥꯎꯅ ꯇꯧꯅꯤꯡꯑꯁꯨ ꯂꯧꯗꯨ ꯄꯤꯛꯄꯅꯤꯅꯀꯣ
ꯎꯝ ꯑꯩꯈꯣꯏꯗꯤ ꯂꯩꯔꯁꯨ ꯇꯧꯗꯦꯗ ꯃꯤ ꯂꯩꯇꯕꯒꯤ ꯁꯨꯅꯤꯉꯥꯏ ꯃꯤ ꯂꯩ ꯑꯗꯒꯤ ꯎꯄꯥꯏ ꯂꯩꯇꯦ ꯐꯧꯒꯤ ꯊꯕꯛ ꯌꯥꯝ ꯆꯪꯉꯦ
ꯆꯨꯝꯃꯦ
ꯊꯕꯛꯇꯨ ꯁ꯭ꯇꯦꯞ ꯁ꯭ꯇꯦꯞ ꯁ꯭ꯇꯦꯞ ꯌꯥꯝꯕꯅꯤꯅ ꯑꯃꯨꯛ ꯏꯁꯤꯡ ꯂꯩꯇ꯭ꯔꯗꯤ ꯌꯥ ꯗꯦ ꯕꯤꯔꯥꯅꯤ ꯑꯩꯗꯤ ꯁꯨꯅꯉꯥꯢ ꯃꯤ ꯂꯩꯇꯕꯒꯤ ꯁꯨ
ꯇꯝꯄꯥꯛ ꯂꯧꯗꯤ ꯏꯁꯤꯡꯒꯤ ꯃꯈꯥ ꯄꯣꯜꯂꯤꯗ
ꯍꯣꯏ ꯁꯤꯡꯗꯨꯅ ꯈꯪꯉꯛꯀꯟꯗ ꯂꯧꯔꯝꯗꯥꯏꯗ ꯂꯧꯔꯝꯗꯥꯏꯗ ꯅꯣꯡ ꯆꯨꯔꯗꯤ ꯕꯦꯔꯥ ꯑꯃꯨꯛ ꯀꯥꯕ
ꯎꯝ
ꯑꯁ ꯁꯨꯃꯥꯏꯟ ꯇꯧꯋꯦ ꯑꯁ ꯇꯜꯂꯦ ꯋꯥꯁꯨ ꯋꯥꯏꯑꯦ ꯁꯤ ꯇꯧꯁꯦ
ꯂꯩꯒꯅꯤꯅ ꯀꯗꯥꯏ ꯆꯠꯒꯦꯔꯣ ꯍꯥꯌꯦꯡꯗꯤ
ꯑꯩ ꯂꯩꯒꯥꯗꯕ ꯃꯥꯜꯂꯦꯗ ꯈꯪꯗꯦ ꯍꯌꯦꯡ ꯊꯣꯛꯄ ꯀꯥꯟꯗ ꯈꯪꯒꯅꯤ ꯅꯨꯃꯤꯠ ꯈꯪꯗꯦ ꯅꯨꯃꯤꯠꯅ ꯃꯈꯥꯁꯨ ꯄꯣꯜꯂꯦ
ꯂꯩꯇꯦ ꯃꯥꯗꯤ ꯊꯕꯛ ꯆꯠꯈꯤꯑꯦ ꯌꯨꯝ ꯂꯩꯌꯦ
ꯑꯣ
ꯌꯨꯝ ꯂꯩꯇꯦ ꯊꯕꯛ ꯃꯐꯝꯗ ꯂꯦꯛꯄ ꯆꯠꯈ꯭ꯔꯦ
ꯎꯝ
ꯑꯥ ꯀꯔꯤ ꯎꯄꯥꯏ ꯂꯩ ꯑꯩꯈꯣꯏꯗꯤ ꯊꯕꯛ ꯆꯠꯅꯤꯡꯉꯦꯅ ꯍꯦꯛꯇ ꯊꯣꯛꯄꯁꯨ ꯌꯥꯕ ꯅꯠꯇꯦ ꯑꯉꯥꯡ ꯂꯩꯕꯅꯤꯅ ꯍ
ꯍꯣꯏ ꯍꯣꯏ
ꯑꯗꯨ ꯂꯧꯕꯤꯅꯤꯉꯥꯏ ꯂꯩꯇ꯭ꯔꯗꯤ ꯑꯗꯨꯝ ꯌꯨꯝ ꯂꯩꯕ ꯇꯥꯕꯅꯦ ꯑꯗꯨ ꯅꯣꯡ ꯆꯨꯔꯁꯨ ꯊꯕꯛ ꯆꯠꯊꯣꯛꯄꯁꯨ ꯌꯥꯗꯦꯗ ꯍꯟꯗꯛꯇꯤ ꯅꯣꯡ ꯆꯨꯕꯅꯤꯅ
ꯎꯝ
ꯌꯥꯝ ꯀꯟꯅꯗꯤ ꯆꯨꯗꯕꯤꯗꯣ ꯑꯗꯨꯝ ꯆꯨꯔ ꯂꯩꯌꯦꯕ ꯍꯟꯗꯛꯁꯦ
ꯂꯝꯕꯤꯁꯨ ꯅꯨꯡꯉꯥꯏꯗꯦꯕ ꯅꯣꯡꯅ ꯆꯨꯝꯃꯜꯂꯔꯗꯤꯀꯣ ꯆꯨꯝꯃꯜꯂꯗꯤ ꯂꯝ ꯄꯤꯁꯣ ꯆꯠꯊꯣꯛ ꯆꯠꯁꯤꯟ ꯌꯥꯝ ꯋꯥꯕꯅꯦ
ꯍꯣꯏ
ꯑꯣꯌꯥ ꯑꯝ ꯖꯤꯀꯤꯁ ꯀꯩꯅꯣ ꯀꯛ ꯀꯥꯡꯒꯨꯝꯕꯁꯨ ꯌꯥꯝꯕꯒꯤ ꯂꯧꯁꯨ ꯆꯠꯅꯤꯡꯗꯦ ꯍꯟꯗꯛꯁꯤ
ꯎꯝ
ꯇꯜꯂꯦ
ꯅꯣꯏꯗꯤ ꯑꯥ ꯎꯁꯣꯏ ꯂꯧꯔꯒ ꯁꯣꯏꯕꯨꯝ ꯁꯦꯝꯅꯕ꯭ꯔꯣ
ꯃꯤ ꯈꯔꯗꯤ ꯁꯦꯝꯃꯦ ꯑꯩꯗꯤ ꯁꯦꯝꯕ ꯍꯩꯇꯦꯗ
ꯑꯣ ꯁꯤꯊꯣꯏꯕꯨꯡꯗꯣ ꯂꯧꯔꯒ ꯑꯗꯨꯝ ꯁꯣꯏꯔ ꯏꯌꯣ ꯇꯧꯗꯤ ꯇꯧꯔꯤ ꯑꯗꯣ ꯃꯣꯏꯅ ꯁꯨ ꯊꯝꯕ ꯃꯐꯝꯗꯣ
ꯃꯥ ꯁꯣꯏꯕꯨꯝ ꯊꯝꯕ ꯂꯩꯌꯦꯗꯅ
ꯑꯗꯨ ꯁꯣꯏꯕꯨꯝꯁꯨ ꯐꯖꯅꯥ ꯁꯦꯝꯗ꯭ꯔꯥꯗꯤ ꯀꯩꯅꯣ ꯄꯨꯝꯃꯦ
ꯑꯣ ꯍꯣꯏ ꯁꯦꯝꯕ ꯃꯐꯝꯗꯣ ꯐꯖꯅꯥ ꯁꯦꯝꯕꯤꯗ꯭ꯔꯥꯗꯤ ꯌꯥꯗꯕ ꯁꯦꯝꯕ ꯃꯐꯝꯗꯣ ꯐꯖꯅꯥ ꯁꯦꯝꯕꯤꯔꯗꯤ ꯑꯩꯈꯣꯏ ꯁꯣꯏꯕꯗꯨꯅꯗꯤ ꯀꯩꯁꯨ ꯄ꯭ꯔꯣꯕ꯭ꯂꯦꯝ ꯂꯩꯇꯦ ꯗꯣ ꯃꯣꯏ ꯊꯝꯅꯕ ꯃꯐꯝ ꯁꯦꯝꯃꯦꯕ ꯑꯩ ꯅꯨꯄꯥꯁꯤꯡꯅ ꯑꯗꯨꯝ ꯁꯦꯝ ꯁꯦꯝꯃꯤꯗ ꯑꯁꯤꯗꯒꯤꯀꯣ
ꯀꯩ ꯍꯥꯏꯕꯅꫭ ꯁꯦꯝꯒꯟꯕ ꯃꯤꯁꯤꯡꯅ ꯁꯦꯝꯒꯗꯧꯕꯅꯦ ꯑꯗꯨ ꯅꯠꯇ꯭ꯔꯥꯗꯤ
ꯈꯔ ꯐꯖꯅꯥ ꯃꯈꯥꯗ ꯊꯥꯕꯗꯣ ꯐꯖꯅꯥ ꯇꯧꯕꯤꯔꯗꯤ ꯀꯩꯁꯨ ꯀꯥꯏꯗꯦ ꯑꯩꯈꯣꯏꯗꯤ ꯑꯗꯨꯝ ꯂꯧꯔꯒ ꯁꯣꯏꯔꯒ ꯍꯥꯞꯅꯤꯡꯉꯥꯏ ꯑꯝꯇꯪꯅꯦꯕ ꯑꯗꯨ ꯂꯧꯕꯗꯣ ꯂꯧꯕꯗꯤ ꯅꯨꯡꯉꯥꯏꯌꯦ ꯑꯩꯗꯤ ꯑꯗꯨꯝ ꯎꯔꯗꯤ ꯂꯧꯅꯤꯡꯉꯦ ꯑꯗꯣ ꯇꯧꯕꯗꯨꯅꯦ ꯋꯥꯔꯤꯁꯦ
ꯀꯣꯛꯇ ꯄꯨꯔ ꯂꯥꯛꯀꯗꯕꯗꯣ
ꯅꯣꯏꯗꯤ ꯊꯕꯛ ꯍꯩꯕ ꯃꯥꯜꯂꯦꯗ
ꯍꯩꯇꯦꯗ ꯑꯗꯨ ꯗꯨ